ꯍꯜꯂꯣ ꯀꯔꯝ ꯀꯔꯝ ꯄꯥꯜꯂꯤꯒꯦ
ꯎꯝ ꯁꯤ ꯀꯔꯤ ꯑꯗꯨꯗꯤ ꯂꯥꯏꯔꯤꯛ ꯑꯣꯏꯅ ꯇꯧꯁꯦ ꯍꯥꯌꯕ꯭ꯔꯣ ꯅꯠꯇꯔ ꯀꯃꯥꯏꯅ ꯇꯧꯁꯦ ꯍꯥꯏꯅꯣ
ꯂꯥꯏꯔꯤꯛ ꯉꯁꯤꯁꯦ ꯇꯣꯄꯤꯛ ꯃꯆꯥ ꯑꯃꯇ ꯅꯩꯅꯖꯦ ꯍꯥꯏꯕ꯭ꯔꯣ ꯉꯁꯤꯁꯦ
ꯌꯥꯏꯅꯦ
ꯑꯩ ꯉꯁꯤꯁꯦ ꯑꯩꯈꯣꯏꯒꯤ ꯀꯩꯗ ꯉꯁꯥꯏꯒꯤ ꯀꯩꯗ ꯇꯧꯁꯤꯒꯦ ꯄꯣꯂꯤꯇꯤꯀꯦꯜ ꯁꯥꯏꯟꯁꯀꯨꯝꯕ ꯅꯠꯇ꯭ꯔꯒ ꯏꯪꯂꯤꯁꯀꯨꯝꯕ ꯃꯆꯥ ꯅꯩꯅꯖꯦ ꯍꯥꯏꯕ꯭ꯔꯣ
ꯅꯪꯅ ꯁꯇ꯭ꯔꯣꯡ ꯑꯣꯏꯕ ꯖꯒꯥ ꯑꯃ ꯍꯥꯏꯔꯛꯑꯣꯅꯦ ꯄꯣꯜ ꯁꯥꯏꯟꯁꯅ ꯐꯗꯧ ꯃꯥꯟꯕ꯭ꯔꯥ
ꯄꯣꯜ ꯁꯥꯏꯟꯁꯅ ꯑꯗꯨꯅ ꯐꯗꯧ ꯃꯥꯜꯂꯦ
ꯅꯠꯇ꯭ꯔꯒ ꯁꯨꯃꯥꯏꯅ ꯇꯧꯕꯗꯤ ꯁꯨꯃꯥꯏꯅ ꯇꯧꯕꯗꯤ
ꯑꯦ ꯑꯥ
ꯁꯤꯗ ꯂꯦꯞꯇꯣꯞꯇ ꯊꯥꯒꯠꯂꯅꯤꯅ
ꯑ
ꯑꯗꯨꯒ ꯇꯦꯛꯁꯕꯨꯛ ꯆꯪꯉꯒ ꯀꯣꯏꯁꯟꯁꯦ ꯑꯃꯅꯤ ꯌꯦꯡꯉꯦꯗꯅ
ꯑꯥ
ꯑꯗꯨꯒ ꯅꯪꯅ ꯀꯣꯏꯁꯟ ꯑꯩꯅ ꯀꯣꯏꯁꯟꯁꯤ ꯄꯥꯔꯛꯑꯅꯤꯀꯣ ꯑꯗꯨꯒ ꯑꯣꯞꯁꯟꯁꯦ ꯍꯥꯏꯗꯤ ꯖꯤ ꯑꯦꯁ ꯈꯛꯇꯅꯤꯀꯣ ꯍꯥꯏꯁꯦ ꯑꯗꯨꯒ ꯑꯣꯞꯁꯟꯁꯤꯦ ꯑꯣꯞꯁꯟꯁꯤꯦ ꯅꯪ ꯑꯗꯣꯝꯗꯒꯤꯩ ꯍꯥꯏꯔꯛꯄ ꯑꯗꯨꯃꯥꯏꯅ ꯇꯧꯕ ꯌꯥꯔꯣꯏ
ꯌꯥꯏꯌꯦ ꯇꯧꯔꯤꯁꯤ ꯑꯗꯨꯃꯥꯏꯅ ꯇꯧꯁꯁꯤ ꯈ꯭ꯋꯥꯏ ꯂꯃꯥꯏꯅ ꯅꯩꯅꯩ ꯌꯥꯏ ꯅ ꯉꯁꯤꯗꯤ ꯏꯁꯇꯗꯤ ꯁꯦꯁꯟ ꯑꯣꯏꯅ ꯇꯧꯔꯁꯦꯕ ꯑ ꯌꯥꯏ ꯌꯥꯏ ꯌꯥꯏ
ꯇꯁꯃ ꯁꯝ ꯊꯥꯕ ꯍꯥꯏ
ꯊꯥꯁꯤ ꯊꯥꯁꯤ ꯊꯥꯏꯁꯤ ꯇꯦꯁ ꯃꯁ ꯑꯃ ꯊꯥꯖꯁꯤꯦ ꯑꯥ ꯑꯗꯨ ꯑꯗꯨ ꯑꯗꯨ ꯄꯣꯠꯇꯣ ꯅꯨꯡꯉꯥꯏꯗꯧ ꯃꯥꯟꯗꯦꯕ꯭ꯔꯣ
ꯀꯔꯤꯅ ꯐꯅꯤ ꯑꯗꯨꯗꯤ
ꯑꯁ ꯑꯗꯨꯒꯤ ꯄꯣꯠꯇꯣ ꯅꯨꯡꯉꯥꯏꯗꯧ ꯃꯥꯟꯗꯦ ꯑꯗꯨꯏ ꯃꯠꯇꯨꯅꯦ
ꯑꯥ
ꯀꯩꯅꯣꯁꯦ ꯇꯣꯄꯤꯛꯁꯦ ꯑꯩꯈꯣꯏꯁꯦ ꯀꯩꯅꯣ ꯑꯣꯏꯅ ꯇꯧꯔꯁꯤꯅꯦ ꯑꯩꯈꯣꯏꯒꯤꯁꯦ ꯉꯁꯥꯏꯒꯤ ꯐꯨꯠꯕꯣꯜꯁꯦ ꯀꯅꯥꯅ ꯅꯠꯇꯦꯠꯇꯦ ꯐꯨꯠꯕꯣꯜ ꯀꯅꯥꯅ ꯀꯥꯟꯅꯤ ꯑꯣꯏꯅ ꯇꯧꯔꯁꯕ꯭ꯔꯣ
ꯑꯣꯀꯦ ꯑꯣꯀꯦ
ꯐꯨꯕꯣꯜꯁꯦ ꯉꯁꯥꯏꯒꯤ ꯕ꯭ꯔꯣꯁꯨ ꯐꯨꯕꯣꯜ ꯌꯦꯡꯉꯕꯅꯤꯅ
ꯌꯦꯡꯉ
ꯣꯜꯡ ꯃꯟꯠꯇ꯭ꯔꯣ
ꯌꯦꯡꯉꯦꯉꯦ
ꯑꯣ ꯑꯗꯒꯤ ꯉꯁꯥꯏ ꯍꯟꯗꯛꯀꯤ ꯋꯥꯈꯠꯀꯨꯏꯁꯦꯀꯣ ꯑꯥ ꯍꯥꯡꯀꯛꯀꯤ ꯃꯆꯥ ꯑꯣꯏꯅ ꯉꯁꯥꯏ ꯋꯥꯔꯤ ꯃꯆꯥꯗ ꯃꯃꯥꯡꯒꯤ ꯉꯁꯥꯏꯒꯤ ꯃꯦꯠꯁ ꯍꯧꯔꯛꯄꯗꯒꯤꯩ ꯍꯧꯔꯀꯣ
ꯋꯥ ꯀꯞꯀꯤꯁꯤꯦ ꯎ ꯍꯣꯔꯦꯟꯁꯦ ꯍꯣꯔꯦꯟꯗꯩ ꯍꯦꯛꯇ ꯄꯥꯏꯔꯁꯦꯕ ꯑꯍꯥꯟꯕ ꯃꯦꯠꯁꯦ
ꯑ ꯍꯥ ꯚ
ꯏꯁꯄꯦꯟꯒꯁꯄꯒꯁꯦ ꯦꯟ ꯏꯁꯄꯦꯟꯒ ꯑꯁꯇ꯭ꯔꯦꯂꯤꯌꯥꯒꯁꯦ ꯃꯣꯏꯒꯤ ꯀꯩꯅꯣꯒꯤ ꯑꯣꯏꯅ ꯒꯨꯒꯜꯒꯤ ꯑꯣꯏꯅ ꯄꯤꯕꯗꯗꯤ ꯋꯤꯟ ꯄ꯭ꯔꯣꯕꯕꯤꯂꯤꯇꯤꯁꯤ ꯏꯁꯄꯦꯟꯅ ꯁꯚꯦꯟꯇꯤ ꯐꯣꯔ ꯄꯥꯔꯁꯦꯟꯅꯦꯕ
ꯑꯥ
ꯑꯦꯁꯄꯤꯌꯥꯅ ꯅꯥꯏꯟ ꯄꯥꯔꯁꯦꯟꯗ ꯂꯩꯌꯦꯕ
ꯑꯣ
ꯍꯧꯖꯤꯛ ꯑꯗꯨ ꯁꯤ ꯍꯥꯏꯕꯗꯤ ꯉꯝꯃꯤꯔꯣꯏ
ꯃꯥꯅꯦ ꯑꯗꯨꯗꯤ ꯉꯁꯥꯏꯒꯤ ꯑꯥ ꯑꯩ ꯑꯗꯨꯗꯤ ꯉꯁꯥꯏꯒꯤ ꯄꯣꯠꯁꯦ ꯏꯁꯄꯦꯟꯅ ꯑꯩꯈꯣꯏꯒꯤ ꯗꯣꯃꯤꯅꯦꯠ ꯇꯧꯕꯒꯤ ꯐꯤꯕꯝꯗꯅꯦ ꯂꯩꯔꯤꯁꯦ
ꯎꯝ
ꯌꯥꯝ ꯉꯝꯅ ꯆꯠꯂꯤꯕ ꯏꯁꯄꯦꯟ ꯑꯗꯨꯗꯤ ꯅꯠꯇ꯭ꯔꯥ
ꯃꯥꯅꯦ
ꯎ ꯑꯗꯨꯗꯤ ꯑꯁ ꯑꯗꯨꯗꯤ ꯉꯁꯥꯏꯒꯤ ꯑꯣꯁꯇ꯭ꯔꯤꯌꯥꯁꯤꯗꯤ ꯑꯗꯨꯗꯤ ꯃꯣꯏꯒꯤ ꯀꯩꯅꯣꯁꯦ ꯌꯥꯝ ꯋꯥꯅ ꯌꯧꯖꯔꯛꯑꯒ ꯉꯁꯥꯏꯒꯤ ꯀꯩꯅꯣꯁꯤꯗ ꯑꯩꯈꯣꯏꯒꯤ ꯔꯥꯎꯅꯥ ꯊꯥꯇꯤꯟ ꯆꯪꯉꯝꯗꯥꯏꯁꯦ ꯂꯩꯍꯧꯕꯒꯤ ꯐꯤꯕꯅꯦꯕ ꯂꯩꯔꯤꯁꯦ
ꯃꯥꯅꯦ
ꯑꯁ
ꯑꯗ ꯅꯠꯇꯦ ꯑꯗꯨ ꯈꯪꯗꯦ ꯑ ꯑꯗꯨ ꯏꯁꯄꯦꯟꯒꯤ ꯅꯍꯥꯟꯒꯤ ꯒ꯭ꯔꯨꯞ ꯂꯤꯛꯀꯤ ꯑꯣꯏꯅ ꯁꯥꯟꯅꯈꯤꯕ ꯃꯣꯏꯒꯤ ꯃꯤ ꯃꯦꯁ ꯃꯈꯩꯁꯦ ꯁꯤꯒꯤ ꯃꯇꯨꯡ ꯏꯟꯅ ꯌꯦꯡꯕ ꯃꯇꯝꯗꯗꯤ ꯏꯁꯄꯦꯟꯒꯤ ꯑꯁꯥꯁꯦ ꯈꯤꯇꯪ ꯅꯍꯥꯟꯒꯤ ꯃꯦꯠꯁꯇꯨꯒꯤ ꯏꯡꯉꯀꯥꯟꯗꯗꯤ ꯃꯣꯏꯁꯨ ꯍꯥꯟꯅ ꯑꯦꯛꯁꯄꯦꯛ ꯇꯧꯔꯝꯕꯗꯣ ꯃꯌꯥꯝꯅꯁꯦꯛ ꯑꯦꯛꯁꯄꯦꯛ ꯇꯧꯅꯔꯝꯕꯗꯨꯒꯗꯤ ꯈꯔꯗꯤꯕꯨ ꯌꯧꯗ꯭ꯔꯤꯑꯕ
ꯑ ꯃꯥꯅꯦ ꯃꯥꯅꯦ ꯑꯣ ꯑꯥ
ꯑꯗꯨ ꯈꯪꯗꯦ ꯑꯗꯨ ꯅꯍꯥꯟ ꯃꯣꯏ ꯀꯣꯆꯅ ꯀꯔꯤ ꯍꯥꯏ ꯈꯪꯕ꯭ꯔꯥ ꯁꯤꯁꯦ ꯑꯩꯁ ꯍꯥꯏꯐꯦꯠ ꯊꯦꯡꯅꯔꯝꯃꯦꯕ
ꯑꯥ
ꯃꯣꯏ ꯀꯣꯆꯅ ꯀꯔꯤ ꯍꯥꯏꯒꯦꯗ ꯉꯁꯥꯏꯒꯤ ꯃꯣꯏꯅ ꯊꯑꯣꯏꯅ ꯍꯥꯏꯇꯥꯔꯦꯅꯦ ꯃꯤ ꯃꯈ ꯀꯩꯁꯦ ꯑꯣꯚꯔ ꯀꯟꯐꯤꯗꯦꯟ ꯑꯣꯏꯅꯕ ꯑꯦ ꯏꯁꯄꯤꯟꯗꯤ ꯀꯩꯁꯨ ꯍꯥꯏꯗꯤ ꯍꯟꯗꯛꯇꯤ ꯀꯩꯁꯨ ꯐꯖꯗꯦ ꯊꯥꯖꯗꯧ ꯃꯥꯜꯂꯝꯃꯒ ꯑꯗꯨ ꯑꯗꯨꯒꯤ ꯀꯟꯐꯤꯗꯦꯟ ꯍꯥꯏꯗꯤ ꯑꯗꯨꯒꯤ ꯃꯦꯟꯇꯦꯂꯤꯇꯤꯗꯣ ꯑꯗꯨꯗ ꯑꯗꯨꯗ ꯇꯧꯔꯒ ꯃꯣꯏꯁꯤ ꯀꯩꯅꯣ ꯆꯪꯉꯛꯅꯕ ꯍꯥꯏꯇꯥꯔꯦꯅꯦ ꯉꯁꯥꯏꯒꯤ ꯍꯥꯏꯗꯤ ꯍꯌꯦꯡ ꯆꯪꯉꯀꯥꯟꯁꯤꯗ ꯑꯦꯁ ꯄꯦꯟ ꯊꯤꯡꯕꯅꯤꯅ ꯈꯔ ꯃꯁꯥ ꯂ ꯂꯩꯊꯣꯛꯏꯗꯅ ꯑꯣꯚꯔ ꯀꯟꯐꯤꯗꯦꯟ ꯑꯃ ꯂꯩꯔꯒꯗꯤ ꯑꯗꯨꯒꯤ ꯏꯁꯇ꯭ꯔꯦ ꯁꯥꯟꯅꯕꯅꯤꯒꯥꯏꯅꯗꯤ ꯊꯦꯡꯅꯩꯑꯌꯦꯕ ꯍꯥꯏꯗꯤ ꯊꯑꯣꯏꯅ ꯏꯁꯄꯦꯟꯁꯦ ꯌꯥꯝ ꯑꯥ ꯃꯣꯏꯒꯤ ꯐꯥꯔꯁ ꯏꯂꯚꯦꯟꯁꯤ ꯅꯍꯥꯟꯗꯒꯤꯩ ꯊꯥꯗꯣꯛꯇꯕ ꯑꯗꯨ ꯐꯖꯅ ꯃꯤꯅ ꯀꯤꯗꯅꯕ ꯍꯥꯏꯦ
ꯃꯤ ꯑꯥ ꯃꯤꯅ ꯀꯤꯗꯅꯕ ꯑꯥ ꯑꯥ ꯑꯣ ꯑꯗꯨꯅꯦ ꯃꯣꯏꯅ ꯁꯔꯄ꯭ꯔꯥꯏꯁ ꯄꯤꯒꯦ ꯇꯧꯕꯅꯦꯕ ꯃꯣꯏ
ꯁꯔꯄ꯭ꯔꯥꯏꯁ ꯄꯤꯒꯦ ꯇꯧꯕꯅꯦꯕ ꯑꯗꯨꯒꯤ ꯏꯁꯇ꯭ꯔꯦꯇꯦꯖꯤ ꯑꯗꯨ ꯑꯗꯨꯃꯥꯏꯅꯅꯤ ꯁꯤꯅꯤꯗ ꯃꯣꯏ ꯍꯥꯏꯁꯦ ꯑꯗꯨ ꯇꯧꯕꯕꯨꯗꯤ ꯅꯍꯥꯟꯗꯩꯁꯨ ꯃꯣꯏꯁꯦ ꯃꯒꯤ ꯐꯥꯔꯁꯂꯚꯦꯟ ꯐꯖꯅ ꯑꯃꯨꯛ ꯈꯪ ꯧꯗ꯭ꯔꯤꯑꯕ
ꯍꯥꯥ
ꯐꯥꯔꯁ ꯂꯂꯕꯦꯟꯁꯦ ꯑꯩꯈꯣꯏꯒꯤ ꯀꯩ ꯍꯥꯏꯅꯤ ꯄꯪꯁꯤꯟ ꯁꯤꯜꯂꯒꯅꯦ ꯃꯣꯏ ꯁꯥꯟꯅꯔꯤꯁꯤ ꯅꯍꯥꯟꯗꯩ
ꯑꯣ ꯃꯣꯏꯒꯤ ꯉꯁꯥꯏ
ꯍꯧ ꯎꯝ ꯈꯥꯎꯗ ꯃꯥ ꯁꯤ ꯑꯩꯈꯣꯏꯒꯤ ꯂꯣꯏꯔꯝꯗꯥꯏꯗ ꯈꯔ ꯊꯥꯗꯣꯛꯄꯒꯨꯝꯕꯁꯨ ꯇꯧꯕ ꯑꯗꯨꯃꯥꯏꯅꯀꯣ ꯑꯗꯒꯤ ꯒꯣꯜ ꯀꯣꯔꯛ ꯑꯗꯩ ꯋꯤꯡ ꯑꯁꯤ ꯃꯤꯠ ꯁꯥꯟꯅꯕ ꯀꯥꯡꯕꯨꯅ ꯋꯤꯡꯒ ꯊꯣꯛꯆꯜ ꯍꯜꯂꯛꯄꯒꯨꯝꯕ
ꯑꯣ ꯃꯣꯏꯒꯤ ꯍꯦꯛꯇ ꯀꯩꯅ ꯍꯥꯏꯅꯤ ꯑꯣꯈꯥꯏ ꯀꯩꯅꯣꯁꯨꯣ ꯑꯩꯈꯣꯏꯒꯤ ꯃꯣꯏꯒꯤ ꯑꯁꯦꯡꯕ ꯃꯣꯏꯒꯤ ꯀꯩꯅꯣꯗꯣ ꯎꯝ ꯎꯝ ꯑꯥꯥ ꯑꯥ ꯑꯁꯦꯡꯕ ꯃꯥꯒꯤ ꯄꯤꯛꯆꯔꯗꯨꯗꯤ ꯎꯠꯊꯣꯛꯇ꯭ꯑꯔꯤꯕ
ꯑꯁꯦꯡꯕ ꯎ ꯊꯣꯛꯇꯣꯏꯕ ꯑꯗꯨ ꯈꯪꯗꯦ ꯍꯣꯔꯦꯟ ꯌꯦꯡꯕ ꯇꯥꯕꯅꯤ ꯅꯠꯇ꯭ꯔꯥ
ꯑꯥ ꯃꯥꯅꯦ ꯃꯥꯅꯦ ꯍꯣꯔꯦꯟ ꯃꯥꯅꯦ ꯃꯥꯅꯦ ꯍꯣꯔꯦꯟ ꯌꯦꯡꯉꯒ ꯑꯗꯨꯝꯗꯤ ꯁꯣꯏꯗꯅ ꯀꯩꯅꯣꯝ ꯇꯧꯔꯛꯑꯅꯤ ꯅꯠꯇ꯭ꯔꯥ
ꯎꯝ ꯅꯪ ꯌꯦꯡꯗꯣꯏ ꯅꯠꯇ꯭ꯔꯣ
ꯌꯦꯡꯗꯣꯏ ꯌꯦꯡꯗꯣꯏ ꯍꯣꯔꯦꯟ ꯌꯦꯡꯗꯣꯏꯅꯦ ꯑꯩꯁꯨ ꯉꯁꯥꯏꯒꯤ ꯃꯃꯥꯡ ꯗꯗꯤ ꯑꯣꯁꯇ꯭ꯔꯤꯌꯥꯗ ꯉꯁꯥꯏꯒꯤ ꯀꯩꯅꯣꯒ ꯁꯥꯟꯅꯈꯤꯕꯗꯣ ꯂꯝ ꯑꯃꯒ ꯁꯥꯟꯅꯈꯤꯕꯗꯣ ꯗꯣ ꯑꯗꯨꯗ ꯉꯁꯥꯏꯒꯤ ꯑꯣꯁꯇ꯭ꯔꯤꯌꯥꯗꯣ ꯈꯔ ꯑꯜꯗꯤꯔꯤꯌꯥ ꯁꯥꯟꯅꯕꯩꯗꯣ ꯑꯗꯣ ꯈꯔꯗꯤ ꯅꯩꯔꯅꯦꯅ ꯈꯟꯕꯅꯦ ꯑꯗꯣ ꯉꯁꯥꯏꯒꯤ ꯃꯃꯥꯡꯅꯤ ꯆꯣꯗꯁꯤꯡ ꯑꯦꯗꯅ
ꯎꯝ
ꯑꯗꯨꯅ ꯑꯦꯛꯁꯄꯦꯛ ꯇꯧꯔꯝꯕꯗꯨꯒ ꯉꯁꯥꯏꯒꯤ ꯊꯣꯛꯂꯛꯏꯕ ꯔꯤꯌꯦꯂꯤꯇꯤꯗꯨꯒꯗꯤ ꯈꯤꯇꯪ ꯉꯁꯥꯏꯒꯤ ꯈꯦꯠꯅꯩ ꯍꯥꯏꯇꯥꯔꯦ
ꯏꯅꯦ ꯀꯅꯦ
ꯑꯗꯨꯅ ꯉꯁꯥꯏꯒꯤ ꯍꯧꯖꯤꯛꯀꯤ ꯕ꯭ꯔꯣꯟꯅ ꯍꯥꯏꯕ ꯃꯇꯨꯡ ꯏꯟꯅꯗꯤ ꯀꯩꯅꯣꯗꯨꯃꯗꯤ ꯍꯧꯖꯤꯛꯀꯤ ꯏꯁꯄꯦꯟꯒ ꯀꯩꯅꯣꯗꯨꯃꯗꯤ ꯉꯁꯥꯏꯒꯤ ꯑꯩꯈꯣꯏꯅ ꯀꯔꯤ ꯀꯔꯝꯕ ꯏꯁꯄꯦꯟꯗꯨꯃ ꯀꯔꯝꯕ ꯐꯤꯕꯝ ꯊꯣꯛꯇꯅꯣ ꯑꯩꯈꯣꯏ ꯈꯪꯗ꯭ꯔꯤꯕ ꯃꯣꯏꯅ ꯒꯦꯝ ꯑꯃ ꯁꯥꯟꯅꯩ ꯍꯥꯏ ꯉꯝꯗ꯭ꯔꯤꯒꯦ ꯑꯃ ꯁꯥꯟꯅꯅꯤꯅ ꯃꯣꯏꯅ ꯑꯗꯣ ꯍꯣꯔꯦꯡ ꯌꯦꯡꯉꯒꯗꯤ ꯃꯣꯏ ꯁꯣꯏꯗꯅꯗꯤ ꯒ꯭ꯌꯥꯟ ꯇꯥꯔꯅꯤ ꯑꯗꯣ ꯅꯨꯡꯗꯤ ꯅꯨꯡꯉꯥꯏꯇꯦꯅꯦꯕ ꯉꯁꯥꯏꯒꯤ ꯀꯩꯅꯣꯗꯣ ꯑꯣꯁꯇ꯭ꯔꯤꯌꯥꯗꯣ ꯀꯣ
ꯍꯣꯏ
ꯅꯨꯡꯉꯥꯏꯇꯦꯕ ꯃꯣꯏꯁꯨ ꯌꯥꯝ ꯋꯥꯅ ꯆꯪꯖꯔꯛꯏꯃꯤꯅꯤꯅ ꯉꯁꯥꯏꯒꯤ ꯑꯗꯨꯣ ꯇꯥꯔꯤꯕ ꯇꯤꯝꯁꯤꯁꯨ ꯆꯥꯁꯜꯂꯅꯤꯅꯀꯣ ꯎꯝ ꯃꯣꯏ ꯂꯩꯍꯧꯕꯒꯤ ꯎꯝ
ꯑꯗꯨ ꯍꯣꯏ ꯃꯣꯏꯒꯤ ꯑꯣꯞꯁꯟꯗ ꯂꯩꯒꯔꯤ ꯁꯤꯗꯤ ꯅꯍꯥꯟ ꯃꯣꯏꯗꯤ ꯏꯁꯄꯦꯟꯗ ꯃꯣꯏꯅ ꯁꯦꯀꯦꯟ ꯇꯥ ꯆꯉꯛ ꯇꯧꯔꯒꯗꯤ ꯏꯁ꯭ꯄꯦꯟ ꯀꯝꯄꯜꯁꯔꯤ ꯇꯥꯗꯧ ꯂꯩꯔꯝꯅꯦꯕ ꯑꯁ ꯃꯣꯏ ꯅꯍꯥꯟ ꯒ꯭ꯔꯨꯞ ꯄꯨꯜꯂꯤꯁꯦ ꯑꯔꯖꯦꯟꯇꯤꯅꯥꯒ ꯑꯄꯨꯟꯕꯅꯤꯗꯅ ꯑꯗꯨꯗ ꯑꯔꯖꯦꯟꯇꯤꯅꯥ ꯑꯅ ꯐꯥꯔꯁ ꯇꯥꯔꯅꯤ ꯃꯣꯏ ꯁꯦꯀꯦꯟ ꯇꯥꯕ ꯊꯥꯔꯠ ꯇꯥꯔꯗꯤ ꯃꯣꯏ ꯆꯪꯉꯣꯏꯗ꯭ꯔꯤꯅꯦꯕ
ꯑꯥ
ꯁꯤꯅꯦꯕ ꯃꯣꯏꯒꯤ ꯂꯩꯝꯃꯤꯕ ꯀꯟꯗꯤꯁꯟꯗꯨ ꯑꯗꯨꯅ ꯁꯦꯀꯦꯟ ꯇꯥꯔ ꯆꯪꯉꯒꯗꯤ ꯃꯣꯏ ꯏꯁꯄꯦꯟ ꯊꯦꯡꯒꯟꯗꯧꯕꯁꯨ ꯑꯗꯨ ꯂꯩꯈ꯭ꯔꯕꯅꯦꯕ ꯍꯥꯟꯅꯗꯒꯤ ꯍꯥꯏꯇꯥꯔꯦꯅꯦ ꯎꯝ ꯍꯧꯖꯤꯛꯀꯤ ꯑꯣꯏꯅ ꯏꯁꯄꯦꯟꯁꯤ ꯇꯧꯕꯒꯤ ꯋꯥꯔꯜ ꯔꯦꯡꯀꯤꯡꯗ ꯑꯣ ꯃꯣꯏꯁꯦ ꯊꯥꯔꯗ ꯍꯥꯏꯗꯒꯤ ꯂꯩꯔꯝꯃꯦ ꯍꯥꯟꯅ ꯁꯦꯀꯦꯟ ꯂꯩꯔꯝꯕ ꯐꯕ ꯉꯁꯤ ꯉꯥꯡꯈꯩ ꯈꯛꯇꯗꯒꯤꯀꯣ ꯍꯥꯏꯒꯠꯄ ꯁꯥꯟꯅꯔꯤꯁꯦ ꯃꯣꯏꯒꯤꯁꯦ ꯉ ꯂꯦꯇꯦꯁ ꯍꯥꯏꯗꯤ ꯏꯂꯚꯦꯟ ꯇꯨꯇꯤ ꯍꯥꯏꯔꯦ ꯑꯣꯀꯦꯣꯏ ꯐ꯭ꯔꯥꯟꯁꯅ ꯊꯥꯔꯠ ꯂꯩꯔꯝꯕꯅꯦ ꯍꯥꯟꯅ ꯊꯥꯔꯠ ꯂꯩꯔꯝꯕ ꯑꯗꯨꯒ ꯐꯥꯔꯠꯇ ꯆꯨꯝꯉꯛꯈ꯭ꯔꯦ ꯍꯧꯖꯤꯛ
ꯑꯣ
ꯁꯦ ꯑꯗꯨꯒ ꯑꯥꯔꯖꯦꯟꯇꯤꯅꯥꯅ ꯐꯥꯔꯁ ꯂꯩꯔꯝꯕꯁꯤ ꯁꯦꯀꯦꯟꯗ ꯀꯨꯝꯅꯔꯛꯑꯦ ꯏꯁꯄꯦꯟꯁꯨ ꯁꯦꯀꯦꯟ ꯂꯩꯔꯝꯕꯕꯁꯤ ꯊꯥꯔꯠꯇ ꯀꯨꯝꯅꯔꯛꯑꯦ ꯐꯤꯐꯥꯏ ꯔꯦꯡꯀꯤꯡꯁꯤꯗꯀꯣ
ꯃꯥꯅꯦ ꯂꯣꯏ ꯇꯨꯒꯥꯏꯔꯛꯄꯅꯤꯅꯦ ꯉꯁꯥꯏꯒꯤ ꯂꯣꯏ ꯊꯨꯒꯥꯏꯔꯒ ꯉꯁꯥꯏꯒꯤ ꯃꯥꯥꯏ ꯃꯥꯒꯤ ꯂꯩꯗꯅ
ꯐ꯭ꯔꯥꯟꯁꯇꯤ ꯐꯖ ꯈꯠꯂꯛꯗꯅꯣꯏ ꯍꯣꯏ ꯐ꯭ꯔꯥꯟꯁꯇꯨꯗꯒꯤ ꯐꯖ ꯈꯠꯂꯛꯑꯦꯅ ꯃꯣꯏꯁꯨ ꯑꯁꯤ ꯉꯔꯥꯡꯗ ꯃꯣꯏꯅ ꯐ꯭ꯔꯥꯟꯁꯇ ꯇꯧꯔꯤꯁꯦ ꯐ꯭ꯔꯥꯟꯁꯇ ꯐꯖ ꯐ ꯐ ꯍꯥꯏꯅ ꯂꯧꯕ ꯌꯥꯕꯒꯤ ꯆꯥꯟꯁ ꯂꯩꯌꯦꯕ
ꯂꯩ ꯂꯩ ꯂꯩ ꯂꯩ ꯃꯣꯏꯗꯤ ꯏꯁ ꯀꯥꯏꯗꯅ ꯐ꯭ꯔꯥꯟꯁꯀꯤꯗꯤ ꯃꯥꯒꯤ ꯃꯥꯒꯤ ꯕꯣꯜꯁꯦ ꯌꯥꯝ ꯐꯖꯔꯤꯕ ꯎꯝ ꯉꯁꯥꯏ ꯃꯣꯏ ꯅꯝꯊꯕ ꯉꯝꯕꯁꯦ ꯄꯥꯛ ꯂꯩꯇꯦ ꯍꯥꯏꯇꯥꯔꯦ ꯍꯧꯖꯤꯛꯤ
ꯑꯁ ꯍꯟꯗꯛꯀꯤꯁꯤꯗꯤ ꯈꯤꯇꯪ ꯋꯥꯅꯤꯕ ꯃꯣꯏ ꯐ꯭ꯔꯥꯟꯁꯀꯤ ꯀꯩꯅꯣꯁꯦ ꯀꯟꯈꯔꯦ ꯃꯣꯏꯁꯦ ꯌꯥꯝ ꯏꯁꯇꯣꯡ ꯑꯣꯏꯈꯔꯦ ꯎꯝ ꯐꯤꯐꯥ ꯔꯦꯡꯀꯤꯡꯗ ꯍꯧꯖꯤꯛ ꯂꯩꯔꯤꯁꯤꯗꯤ ꯐꯣꯔꯠꯁꯤꯗꯤ ꯊꯥꯖꯗꯅ ꯏꯪꯂ ꯂꯩꯔꯝꯃꯤꯀꯣ
ꯑꯥ
ꯐꯤꯞꯇꯅ ꯕ꯭ꯔꯥꯖꯤꯜ ꯂꯩꯔꯦ ꯁꯤꯛꯁꯇꯅ ꯃꯣꯔꯣꯀꯣ ꯂꯩꯔꯦ ꯄꯣꯔꯇꯨꯒꯜꯁꯤ ꯍꯧꯖꯤꯛ ꯌꯦꯠꯇ ꯂꯩ ꯃꯣꯔꯣꯛꯀꯣꯅ ꯃꯣꯏꯗꯒꯤ ꯔꯦꯡꯀꯤꯡ ꯍꯦꯜꯂꯦꯕꯀꯣ
ꯃꯥꯅꯦ ꯃꯥꯅꯦ ꯍꯦꯂꯅꯤ ꯍꯦꯔꯅꯤ ꯄꯣꯇꯨꯒꯜ ꯈꯈꯤꯇꯪ ꯌꯥꯗꯧ ꯃꯥꯁꯦ ꯍꯥꯏꯕꯗꯤ ꯃꯣꯏꯒꯤ ꯈꯨꯁꯥꯟꯅꯁꯤꯀꯣ ꯎꯝ ꯌꯥꯗꯦ ꯌꯥꯗꯦ ꯃꯥꯏ ꯈꯨꯣꯏꯠ ꯁꯥꯟꯅꯁꯦ ꯈꯤꯇꯪ ꯋꯥꯠꯂꯦ ꯃꯥꯁꯨ ꯍꯌꯦꯡ ꯀꯩꯅꯣꯒ ꯇꯥꯕ ꯃꯇꯝꯗ ꯀ꯭ꯔꯣꯁꯤꯌꯥꯒ ꯇꯥꯕ ꯃꯇꯝꯗ ꯃꯥ ꯈꯤꯇꯪ ꯋꯥꯅꯤꯀꯣ
ꯋꯥꯗꯣ ꯃꯥꯂꯦ ꯀ꯭ꯔꯣꯁꯤꯌꯥꯒꯤꯁꯨ ꯃꯤꯒꯤ ꯀ꯭ꯔꯣꯁꯤꯌꯥꯁꯤ ꯍꯥꯟꯅꯗꯒꯤ ꯀ꯭ꯔꯣꯁꯤꯌꯥꯁꯤ ꯇꯨ ꯊꯥꯎꯖꯟ ꯑꯦꯠꯇꯤꯟꯒꯤꯁꯤꯗ ꯑꯥꯔꯖꯦꯟꯇꯤꯅꯥꯗ ꯃꯥꯏꯊꯤꯕ ꯄꯤꯕ꯭ꯔꯥ ꯑꯃ ꯇꯧꯕꯅꯦ ꯃꯣꯏꯅ
ꯑꯣ
ꯑꯗꯒꯤ ꯑꯃꯁꯨ ꯃꯃꯥꯡꯗ ꯑꯔꯤꯡ ꯑꯔꯤꯡꯕ ꯂꯤꯡꯁꯨ ꯀ꯭ꯔꯁꯥ ꯅꯍꯥꯟꯗꯤ ꯂꯣꯏꯁꯤꯟꯗꯤ ꯂꯣꯏꯁꯤꯜꯂꯛꯏꯦꯕ ꯋꯥꯔꯜ ꯀꯞ ꯋꯥꯔꯜ ꯀꯞꯁꯤꯗꯀꯣ ꯑꯗꯨꯅ ꯍꯟꯗꯛꯅ ꯄꯣꯔꯇꯨꯒꯜꯒꯤ ꯇꯔꯟꯗꯤ ꯇꯥꯔꯦ ꯑꯗꯨ ꯌꯦꯡꯕ
ꯃꯥꯅꯦ ꯌꯦꯡꯕ ꯇꯥꯟꯗ ꯌꯦꯡꯕꯗ ꯉꯥꯏꯔꯁꯤ ꯃꯥꯁꯤ ꯀꯃꯥꯏꯅ ꯇꯧꯕꯅꯣ ꯍꯥꯏꯗꯣ ꯍꯣꯔꯦꯟ ꯉꯁꯥꯏꯒꯤ
ꯄꯣꯔꯇꯨꯒꯜꯗꯤ ꯀꯥꯍꯟꯅꯤꯡꯉꯤ ꯍꯥꯏꯗꯤ ꯄꯣꯔꯇꯨꯒꯜꯗꯤ ꯀꯥꯍꯟꯅꯤꯡꯉꯦꯗꯤꯀꯣ ꯄꯣꯔꯇꯨꯒꯜ ꯃꯣꯏꯁꯨ ꯁꯨ ꯍꯥꯏꯗꯤ ꯂꯤꯡꯉꯤꯕ ꯃꯌꯥꯝ ꯏꯁꯇꯥꯔ ꯃꯌꯥꯝ ꯌꯥꯎꯔꯤꯕ ꯀꯟꯇ꯭ꯔꯤ ꯑꯃꯅꯤ ꯑꯗꯨꯅ ꯉꯁꯥꯏꯒꯤ ꯑ ꯃꯣꯏ ꯆꯪꯉꯛꯄ ꯍꯥꯏꯁꯦ ꯑꯗꯨꯝ ꯍꯌꯦꯡ ꯐꯖꯔꯛꯀꯗꯣꯏꯅꯦꯕ
ꯃꯥꯅꯦ ꯐꯖꯔꯛꯀꯗꯣꯏꯅꯦ
ꯄꯣꯠꯁꯦꯟ ꯌꯧꯔꯛꯄ ꯃꯇꯝꯗ ꯌꯦꯡꯕ ꯅꯨꯡꯉꯥꯏꯗꯣꯏꯅꯦꯕ
ꯑꯦ ꯅꯨꯡꯉꯥꯏꯇꯦ ꯅꯨꯡꯉꯥꯏꯗꯣꯏꯅꯦ ꯃꯣꯏ ꯃꯥꯅ ꯉꯁꯥꯏꯒꯤ ꯃꯥ ꯍꯧꯖꯤꯛ ꯋꯥꯔꯜꯗ ꯐꯥꯎꯔꯤꯁꯤ ꯃꯣꯏ ꯑꯅꯤꯅꯦꯕ ꯑꯥꯔꯖꯦꯟꯇꯤꯅꯥꯗꯒꯤꯅ ꯃꯦꯁꯤ ꯍꯥꯏꯔꯦ ꯑꯗꯒꯤꯗꯤ ꯄꯣꯔꯇꯨꯒꯜꯒꯤꯅ ꯔꯣꯅꯥꯜꯗꯣ ꯍꯥꯏꯔꯦ ꯑꯗꯨ ꯃꯌꯥꯝꯅꯦ ꯄꯥꯝꯅꯅꯁꯤꯗꯤ ꯃꯕꯥꯅꯤ ꯇꯥꯔꯛꯄꯗꯨꯅꯦꯕ ꯂꯥꯁ
ꯃꯥꯅꯦ ꯃꯥꯅꯦ ꯑ ꯇꯥꯕꯩ ꯆꯥꯟꯁꯇꯨꯗꯤ ꯂꯩ ꯃꯕꯥꯅꯤꯃꯛ ꯊꯣꯏꯔ ꯂꯣꯏ ꯀꯥꯟꯅꯔꯛꯑꯒ ꯇꯥꯗꯣꯏꯅꯤ ꯅꯠꯇ꯭ꯔꯥ
ꯑꯥ ꯃꯥꯅꯤ ꯃꯥꯅꯤ ꯇꯥꯗꯣꯏꯅꯤ ꯇꯥꯗꯣꯏꯅꯤ ꯑꯗ ꯑꯅꯤꯗ ꯅꯪ ꯇꯥꯔꯛ ꯇꯥꯔꯗꯤ ꯉꯁꯥꯏꯒꯤ ꯐꯖꯗꯣꯏꯅꯦꯕꯀꯣꯠꯇ ꯅꯠꯇ꯭ꯔꯥ
ꯑꯅꯦ
ꯑꯥ ꯑꯗꯨ
ꯑꯗꯨ ꯌꯦꯡꯁꯤ ꯃꯑꯣꯡꯁ ꯅꯠꯇ꯭ꯔꯥ
ꯃꯥꯅꯦ ꯐꯗꯣꯏꯅꯤ
ꯎꯝ ꯑꯗꯨꯒ ꯍꯣꯔꯦ ꯄꯣꯔꯇꯨꯒꯜ ꯀ꯭ꯔꯣꯁꯤꯌꯥ ꯂꯩꯔꯦ ꯄꯣꯔꯇꯨꯒꯜ ꯀ꯭ꯔꯣꯁꯤꯌꯥꯒꯤ ꯃꯊꯪꯗꯗꯤ ꯀꯅꯥ ꯀꯅꯥꯣ ꯂꯩꯈꯔꯤꯁꯦ
ꯃꯥꯅꯦ
ꯄꯣꯔꯇꯨꯒꯜ ꯈꯨꯠꯁꯥꯏ ꯃꯊꯪꯗꯗꯤ ꯂꯩꯔꯤꯁꯤ ꯀꯩꯅꯣꯅꯦꯕꯀꯣ ꯁ꯭ꯋꯤꯠꯖꯔꯂꯦꯟꯒ ꯔꯤꯌꯥ ꯁꯤꯁꯨ ꯅꯨꯡꯉꯥꯏꯒꯅꯤ ꯑꯩꯅ ꯈꯟꯕꯗ
ꯕꯣ
ꯌꯥꯕ꯭ꯔꯣ
ꯑꯣ ꯀꯩꯅꯣꯅꯦ ꯑꯝꯇꯪ ꯑꯝꯇꯪ ꯊꯝꯕꯤꯔꯕ꯭ꯔꯣ ꯍꯣꯔꯦꯟ ꯑꯍ ꯂꯩ